ꯍꯦꯜꯂꯣ
ꯇꯄ꯭ꯔ ꯇꯥꯏꯀꯣ ꯑꯁꯤꯖꯤꯗꯤ ꯇꯧꯕ ꯌꯥꯕ꯭ꯔꯣ
ꯍꯧꯖꯤꯛꯗꯤ ꯌꯥꯔꯦ
ꯀꯩꯒꯤꯅꯣꯖꯤꯛꯅ ꯌꯥꯔꯤꯁꯦ ꯉꯁꯥꯏꯗꯤ ꯌꯥꯗ꯭ꯔꯒ
ꯈꯪꯗꯦ ꯑꯩꯅ ꯁꯣꯏꯔꯝꯅꯤ ꯅꯝꯕꯔ ꯂꯥꯟ ꯃꯔ
ꯑꯦ ꯅꯪꯅ ꯇꯧꯗꯕ ꯑꯣꯏꯔꯅꯤꯗ
ꯍ ꯌꯥꯝ ꯈꯪꯗ꯭ꯔꯦ ꯑꯩ ꯇꯧꯗꯤ ꯇꯧꯋꯏ
ꯑ ꯀꯩꯗꯧꯔꯤꯅꯣ ꯍꯧꯖꯤꯛꯁꯦ
ꯍꯧꯖꯤꯁꯦ ꯐꯝꯃꯤ ꯍꯥꯏꯕ ꯇꯥꯔꯒꯗꯤ ꯂꯦꯞꯀꯦ ꯇꯧꯔꯒ ꯑꯃꯨꯛ ꯐꯝꯃꯦ ꯅꯪꯒꯤ
ꯑꯩꯗꯤ ꯍꯤꯞꯄꯒ ꯂꯩ ꯏꯕꯅꯦ
ꯌꯥꯏꯅꯦ
ꯎꯝ ꯍꯧꯖꯤꯛꯁꯦ ꯍꯤꯞꯄ ꯃꯇꯝꯅꯤꯅꯦꯍꯦ ꯅꯨꯡꯁꯥꯁꯦ ꯌꯥꯝ ꯁꯥꯔꯒ ꯀꯣ
ꯁ ꯊꯅꯤ
ꯆꯥꯛ ꯏꯟꯁꯥꯡ ꯗꯤ ꯆꯥꯔꯕꯣ
ꯆꯥꯔꯦ ꯅꯪꯗꯤ
ꯆꯥꯔꯦ ꯑꯩꯁꯨ
ꯀꯩ ꯏꯟꯁꯥꯡ ꯆꯥꯔꯦ
ꯌꯦꯟ ꯆꯥꯏ ꯉꯁꯤꯗꯤ
ꯑꯣ ꯂꯣꯀꯦꯜꯒꯤꯔꯣ
ꯍꯣꯏ ꯂꯀꯦꯜ ꯒꯤꯅꯤ
ꯑꯁ ꯃ ꯐꯥꯁꯇꯥꯗꯖ
ꯅꯪꯗꯤ
ꯑꯩ ꯀꯩꯅꯣ ꯌꯦꯟꯗꯦꯝ ꯆꯥꯌꯦ ꯍꯥꯥꯎ
ꯑꯣ ꯌꯦꯟꯗꯦꯝ ꯁꯨ ꯍꯥꯎꯕꯅꯤꯗ
ꯅꯪꯅ ꯍꯦꯜꯂꯅꯤꯅꯦ
ꯑꯩꯅ ꯉꯁꯤ ꯍꯦꯜꯂꯁꯨ ꯍꯌꯦꯡꯗꯤ ꯅꯪꯅ ꯍꯦꯜꯂ ꯍꯥꯏꯒꯅꯤ ꯑꯃꯨꯛꯀ
ꯑ ꯍꯥꯏꯌꯣꯏ ꯍꯥꯏꯌꯣꯏ ꯅꯪꯅꯗꯤꯒꯤꯍꯦꯟ ꯂꯣꯏꯅꯦ ꯑꯩ ꯆꯪꯉꯦ
ꯅꯠꯇꯦꯗ ꯍꯥꯏꯕꯗꯤ ꯃꯤ ꯍꯥꯏꯕꯗꯤ ꯑꯦꯁꯥ ꯑꯦꯟꯁꯥꯡ ꯍꯥꯎꯗꯕꯁꯨꯣꯅ ꯀꯒꯤ ꯆꯁꯨ ꯅꯠꯇꯦꯗꯥ ꯑꯗꯨꯝ ꯇꯣꯉꯥꯟ ꯇꯣꯉꯥꯟꯅ ꯆꯥꯕꯅꯤꯗ
ꯎꯝ
ꯏꯕꯥꯅꯤꯒꯁꯤ ꯁꯤ ꯋꯥꯔꯤ ꯁꯥꯞꯁꯦ ꯍꯧꯖꯤꯛꯅ ꯐꯥꯔ ꯇꯥꯏꯅꯤꯀꯣ
ꯑꯥ
ꯑꯣ ꯑꯩꯗꯤ ꯅꯍꯥꯟ ꯁꯥꯕꯁꯨ ꯅꯪꯒꯤ ꯃꯈꯣꯟ ꯃꯟꯕ ꯑꯗꯨꯗꯤ
ꯐꯥꯁ ꯇꯥꯏꯅꯤ
ꯍꯦ ꯆꯠꯄ ꯄꯩꯁꯥ ꯀꯌꯥ ꯆꯪꯂꯤꯅꯣ ꯅꯈꯣꯏꯗꯤ ꯄꯩꯁꯥ ꯀꯌꯥ ꯆꯪꯕꯅꯣ
ꯍꯧꯗꯔꯤꯌꯦ ꯑꯩꯗꯤ
ꯍꯧꯖꯤꯛꯀꯥꯟꯗ ꯍꯥꯎꯕ꯭ꯔꯣ ꯍ ꯑꯗꯨꯗꯤ ꯀꯧ ꯆ ꯑꯣ ꯀꯣꯜ ꯊꯨꯅꯥ ꯇꯧꯔꯣꯀꯣ ꯑꯗꯨꯗꯤ
ꯑ ꯅꯪꯗꯌꯥ
ꯑꯩꯒꯤ ꯀꯣꯜ ꯇꯧꯅꯤꯡꯉꯥꯏ ꯂꯩꯇ꯭ꯔꯦ ꯄꯤꯛ ꯎꯞ ꯇꯧꯅꯤꯡꯉꯥꯏ ꯉꯥꯛꯇꯅꯦ ꯄꯩꯁꯥꯗꯤ ꯈꯔ ꯄꯪꯉꯦ ꯃꯁꯤꯡꯗꯤ ꯍꯥꯏꯔꯔꯣꯏ
ꯎꯝ ꯑꯩ ꯇꯧꯔꯛꯀꯦ ꯑꯗꯨ
ꯑꯗꯝ ꯍꯦꯛ ꯍꯦ ꯇꯕꯣ
ꯎꯝ
ꯎꯝ ꯀꯩꯗꯅꯦꯦ ꯅꯣꯅꯗꯦ
ꯑꯩ ꯇꯝꯄꯥꯛꯀꯤ ꯂꯩ
ꯑꯣ ꯃꯅꯤ ꯄꯥꯎꯅꯔꯣ
ꯎꯝ
ꯍꯧ ꯍꯧꯖꯤꯛꯁꯦ ꯑꯁꯤ ꯁꯟꯗꯦꯅꯤ ꯀꯔꯤ ꯇꯄꯥꯛꯇ ꯂꯩꯕꯅꯦ
ꯍꯧꯖꯤꯛꯇꯤ ꯀꯩꯗꯧꯔꯦ
ꯀꯔꯤꯁꯨ ꯇꯧꯗꯦꯗ ꯅꯪꯒꯤ ꯅꯪꯕꯨ ꯋꯥꯔꯤ ꯁꯥꯒꯦ ꯍꯥꯏꯅ ꯉꯥꯏ ꯉꯥꯏꯔꯒ ꯑꯗꯨꯝ ꯍꯦꯞꯄ꯭ꯔꯥ ꯂꯩꯗ ꯅꯪ ꯀꯣꯜ ꯇꯧꯔꯛꯀꯦ ꯍꯥꯏꯕꯒꯤ ꯑꯩ ꯐꯖꯅ ꯉꯥꯏꯕꯅꯦꯕ
ꯎꯝ
ꯍꯥꯏꯔꯒ ꯀꯧ ꯇꯧꯔꯛꯄ ꯌꯥꯗꯦ ꯍꯥꯏꯔꯒ ꯑꯦ ꯁꯧꯒꯦ ꯇꯧꯅꯤ ꯑꯗꯨꯕꯨ ꯇꯧꯔꯛꯄꯗꯤ ꯍꯦꯛ ꯌꯥꯝ ꯍꯔꯥꯎꯔꯦ ꯍꯧꯖꯤꯛꯇꯤ
ꯇꯧꯔꯛꯀꯦ
ꯆꯍꯤꯩ ꯀꯩꯌꯥ ꯁꯨꯔꯦ ꯆꯍꯤꯍꯤ ꯀꯩꯌꯥ ꯁꯨꯔꯦ ꯅꯪꯒꯤ
ꯑꯩꯥꯏ ꯆꯍꯤ ꯆꯍꯤ ꯈꯨ ꯈꯛꯅꯤ
ꯑꯣ ꯑꯣ ꯌꯥꯝ ꯑꯉꯥꯡ ꯑꯣꯏꯔꯤꯔꯤꯅꯦ ꯑꯗꯨꯗꯤ
ꯑ ꯅꯣꯏ ꯅꯪ
ꯑꯩꯗꯤ ꯆꯍꯤ ꯈꯪꯗꯦꯗ ꯍꯥꯏꯁꯨ ꯍꯥꯏꯅꯤꯡꯗ꯭ꯔꯦ ꯑꯍꯥꯟ ꯑꯣꯏꯈ꯭ꯔꯦ
ꯍꯥꯥ ꯏ ꯀꯩꯅ
ꯑꯔꯤꯕ ꯂꯩꯁꯥꯕꯤ ꯑꯣꯏꯅ ꯑꯣꯟꯈ꯭ꯔꯦ ꯑꯩꯒꯤ ꯀꯟꯊ꯭ꯔꯥꯁꯨꯣꯈ꯭ꯔꯦ
ꯎ ꯐꯩꯅꯦ ꯌꯨꯝ ꯄꯥꯜꯂꯕꯣ
ꯄꯗ꯭ꯔꯦ
ꯑꯣ
ꯌꯥꯝ ꯄꯥꯅꯤꯡꯉꯥꯏꯁꯨ ꯇꯜꯂꯦ ꯍꯧꯖꯤꯛꯀꯥꯟꯁꯦ ꯃꯤ ꯉꯥꯎꯁꯤꯟꯅꯕ ꯉꯥꯛꯇꯅꯦ
ꯑ ꯅꯪ ꯅꯪꯒ ꯈꯪꯅꯕ ꯂꯩꯇ꯭ꯔꯣꯅꯣ ꯂꯩꯇ꯭ꯔꯣ
ꯂꯩꯗꯤ
ꯂꯩꯩꯖꯝꯅꯤꯗ ꯂꯩ
ꯑ ꯂꯩꯗꯗ
ꯅꯍꯥꯟ ꯅꯍꯥꯟꯗꯤ ꯅꯨꯄꯥ ꯑꯃꯕꯨ ꯈꯪꯅꯔ ꯑꯗꯨꯝ ꯋꯥꯔꯤ ꯁꯥꯏ ꯑꯗꯨ ꯍꯧ ꯃꯥꯕꯨꯁꯨ ꯅꯨꯄꯤ ꯂꯩꯔꯝꯕꯩ ꯋꯥꯅꯤꯗ
ꯑ
ꯑꯩꯁꯨ ꯈꯪꯗ ꯈꯪꯍꯥꯎꯗꯅ ꯃꯇꯝ ꯈꯔ ꯅꯨꯡꯁꯤꯈꯤꯕ ꯑꯗꯨ ꯃꯥꯅ ꯑꯗꯨꯝ ꯍꯥꯏꯕꯤꯕꯩ ꯋꯥꯅꯤꯗ ꯑꯩꯗꯤ ꯅꯨꯄꯤ ꯑꯉꯥꯡ ꯂꯩꯔꯦ ꯑꯩꯅ ꯅꯪꯕꯨ ꯅꯤꯡꯂꯝꯕꯅꯤ ꯍꯥꯏꯅ ꯑꯗꯨ ꯃꯇꯗ ꯑꯩꯁꯨ ꯁꯥꯎꯗꯗꯅ ꯃꯥꯁꯨ ꯃꯥꯕꯨ ꯊꯥꯗꯣꯛꯈ꯭ꯔꯦ ꯑꯗꯨꯅ ꯅꯨꯄꯥꯕꯨ ꯊꯥꯒꯩꯅꯤꯡꯉꯥꯏ ꯂꯩꯇ꯭ꯔꯦ ꯍꯥꯏꯅ ꯑꯦꯛꯁꯦꯞ ꯇꯧꯗꯕ ꯑꯩꯅ ꯑꯗꯨꯒꯤ ꯍꯧꯖꯤꯛꯇꯤ ꯐ꯭ꯔꯤ ꯂꯥꯏꯐꯇ ꯂꯩꯕꯅꯤ ꯑꯩꯁꯦ
ꯀꯤꯒꯤꯅꯣ
ꯎ ꯆꯦꯛꯁꯟꯒꯗꯧꯕꯅꯦ ꯍꯧꯖꯤꯛꯒꯤ ꯃꯇꯝꯁꯦ ꯅꯨꯄꯤ ꯑꯣꯏꯔꯁꯨ ꯅꯨꯄꯥ ꯑꯣꯏꯔꯁꯨ ꯑꯗꯨꯝ ꯃꯤ ꯅꯝꯕ ꯉꯥꯛꯛꯇꯅꯦ ꯆꯦꯁꯤꯟꯒꯗꯧꯕꯅꯦ
ꯑꯗꯨꯕꯨ
ꯎꯝ ꯐꯖꯕ ꯍꯥꯏꯕꯁꯦ ꯌꯥꯝ ꯂꯨꯈ꯭ꯔꯦ ꯍꯧꯖꯤꯛꯀꯥꯟ ꯃꯇꯝꯁꯦ
ꯎꯝ
ꯅꯨꯄꯥꯁꯨ ꯅꯨꯄꯤꯕꯨ ꯅꯤꯅꯝꯕ ꯌꯥꯏ ꯅꯨꯄꯤꯁꯨ ꯅꯨꯄꯥꯕꯨ ꯃꯤꯅꯝꯕ ꯌꯥꯏꯀꯣ
ꯑꯗꯨꯒꯤ ꯅꯨꯄꯥ ꯈꯛꯇ ꯃꯤꯅꯝꯕ ꯑ ꯍꯥꯏꯕ ꯅꯠꯇꯦꯗ ꯅꯨꯄꯤꯁꯨ ꯑꯗꯨꯝ ꯃꯤ ꯅꯝꯕꯅꯤꯗ ꯑꯗꯨꯕꯨ ꯑꯌꯥꯝꯕꯗꯤ ꯅꯨꯄꯥꯅ ꯃꯤꯅꯝꯕꯅꯦꯕ ꯅꯨꯄꯤꯕꯨꯀꯣ
ꯎꯝ
ꯑꯗꯨꯒꯤ ꯅꯨꯄꯤ ꯑꯣꯏꯔꯁꯨ ꯅꯨꯄꯤ ꯂꯩꯔꯁꯨ ꯂꯩꯇꯦ ꯍꯥꯏꯅ ꯑꯉꯥꯡ ꯂꯩꯔꯁꯨ ꯂꯩꯇꯦ ꯍꯥꯏꯅ ꯄꯥꯈꯥꯡ ꯁꯥꯔꯒ ꯅꯨꯄꯤꯕꯨ ꯀꯣꯏꯕ ꯄꯥꯈꯥꯡ ꯁꯥꯔꯒ ꯁꯥꯥꯕꯤꯕꯨ ꯊꯤꯕ ꯑꯗꯨ ꯉꯥꯛꯇꯅꯤꯅ ꯍꯧꯖꯤꯛꯀꯥꯟꯒꯤ ꯃꯇꯥꯡꯁꯦ ꯑꯗꯨꯅꯤ ꯊꯖꯥꯟ ꯅꯤꯡꯉꯥꯏ ꯀꯔꯤꯁꯨ ꯂꯩꯇ꯭ꯔꯦ ꯌꯥꯝ ꯆꯦꯛꯁꯤꯟꯒꯗꯕꯅꯦ ꯅꯨꯄꯥ ꯅꯈꯣꯏꯁꯦ ꯅꯪꯗꯤ ꯑꯗꯨꯃꯥꯏꯅ ꯅꯆꯤꯟ ꯊꯤꯕꯕ ꯉꯥꯡꯅꯨꯀꯣ
ꯉꯥꯡꯂꯤꯗꯗꯦ
ꯑꯩꯈꯣꯏ ꯃꯤꯆꯤꯟ ꯊꯤꯕꯗꯤ ꯃꯊꯛꯇ ꯂꯩꯕ ꯅꯨꯄꯥꯅ ꯌꯥꯗꯕꯅꯤ ꯑꯁꯤ ꯈꯪꯒ ꯗꯧꯅꯤ ꯅꯆꯤꯅ ꯅꯥꯎ ꯀꯌꯥ ꯁꯨꯔꯦ
ꯑꯩ ꯃꯔꯤ ꯁꯨꯔꯦ ꯏꯆꯤꯟ ꯏꯅꯥꯎ ꯃꯔꯤ
ꯑ ꯐꯥꯏꯅꯦ ꯐꯥꯏꯅꯦ
ꯐꯠꯇꯦꯅ ꯀꯩ ꯌꯦꯟꯖꯥꯡ ꯆꯥꯂ ꯂꯣꯀꯦꯜ ꯅꯣꯏ ꯌꯦꯟꯖꯥꯡ ꯍꯥꯎꯋꯤꯅꯦ
ꯎꯝ ꯀꯦꯜꯒꯤ ꯆꯥꯏ ꯃꯁꯤꯗꯤ ꯃꯥ
ꯌꯥꯝ ꯂꯤꯡꯉꯤꯅꯦ
ꯁꯟꯗꯦ ꯅꯨꯃꯤꯠꯇꯗꯤ ꯏꯟꯁꯥꯡ ꯑꯍꯥꯎꯕ ꯆꯥꯗ꯭ꯔꯗꯤ ꯀꯩꯅꯣ ꯑꯃ ꯑꯋꯥꯠꯄꯒꯨꯝ ꯇꯧꯋꯤꯅꯦ ꯍꯛꯆꯥꯡꯁꯦ
ꯀ
ꯑꯗꯨꯝ ꯇꯧꯋꯤ
ꯎꯝ ꯑꯗꯨꯗꯤ ꯏꯟꯁꯥꯡ ꯑꯍꯥꯎꯕ ꯈꯔ ꯆꯥꯅꯤꯡꯕ ꯁꯟꯗꯦ ꯅꯨꯃꯤꯠꯇꯗꯤ ꯎ ꯅꯪꯗꯤ ꯊꯕꯛ ꯇꯧꯗ꯭ꯔꯥ ꯁꯀꯨꯜ ꯀꯗꯕ꯭ꯔꯣ ꯏꯁꯀꯜ ꯀꯔꯤꯕ꯭ꯔ ꯍꯧꯒꯤꯛ ꯀꯥꯟꯗꯤ
ꯑꯦꯁꯀꯨ ꯀꯥ ꯑꯣ ꯀꯥꯕꯤ ꯍꯥꯏꯕ ꯇꯔ
ꯑ ꯀ꯭ꯂꯥꯁ ꯏꯌꯥꯔꯥ
ꯀ꯭ꯂꯥꯁꯁꯦ ꯇꯨꯋ ꯂꯣꯏꯒꯦ ꯆ ꯐꯥꯔꯁ ꯁꯦꯃꯤꯁꯇꯔ ꯀꯒ ꯇꯧꯋꯦ
ꯀꯗꯥꯏꯗ
ꯁꯤ ꯈꯨꯝꯃꯣꯡ ꯋꯦꯁꯇꯔꯟ ꯀꯣꯂꯦꯖꯇ
ꯑꯣ ꯑꯣ ꯑꯣ ꯌꯥꯝ ꯐꯥꯏꯌꯦꯦ ꯌꯥꯝ ꯐꯖꯅ ꯇꯝꯒꯗꯕꯅꯤ ꯂꯩꯥꯏꯔꯛꯁꯦ ꯍꯧꯖꯤꯛꯀꯥꯟꯒꯤ ꯃꯇꯝꯁꯦ ꯂꯩꯔꯛ ꯍꯥꯏꯗꯕꯗꯤ ꯀꯔꯤꯁꯨ ꯊꯕꯛ ꯇꯧꯅꯤꯡꯉꯥꯏ ꯂꯩꯇꯦ ꯍꯥꯎꯁ ꯀꯤꯞꯄꯤꯡ ꯐꯥꯎ ꯐꯪꯈꯔꯣꯏ ꯂꯨꯔꯦꯟ ꯍꯥꯏꯥꯏꯗꯕ ꯃꯤꯁꯤꯡꯁꯦ ꯈꯔꯦꯁꯨ ꯑꯄꯥꯏ ꯂꯩꯇꯦ ꯂꯩꯇ꯭ꯔꯦ ꯍꯥꯏꯒꯗꯕꯅꯤ
ꯑꯗꯨ ꯍꯗꯤ ꯄꯥꯏꯂꯤꯇꯅꯦ
ꯍꯣꯏ ꯑꯗꯨꯗꯤ
ꯎ
ꯑꯗꯨ ꯀꯗ ꯇꯥꯡꯒ ꯇꯧꯅꯤ ꯄꯨꯛꯅꯤꯡ ꯆꯪꯉꯀꯣ ꯆꯪꯗ꯭ꯔꯗꯤ ꯃꯤꯒꯤ ꯑꯦꯝ ꯀꯩꯅꯣ ꯂꯦꯞꯂꯒ ꯇꯝꯗ꯭ꯔꯗꯤ ꯔꯤꯁꯅꯥꯇ ꯍꯧꯥꯎꯖꯤ ꯀꯥꯟꯗ
ꯃꯤꯒꯤ ꯑꯦꯝ ꯑꯁꯤ ꯑꯩ ꯇꯧꯗꯕ ꯌꯥꯗꯦ ꯍꯥꯏꯅ ꯑꯦꯝ ꯂꯦꯞꯂꯒ ꯇꯧꯒꯗꯕꯅꯦꯕ ꯂꯥꯏꯔꯤꯛ ꯇꯝꯕ ꯃꯤꯁꯤꯡꯁꯦ
ꯑ ꯑꯦ ꯂꯥꯏꯇꯗꯤ ꯀꯗꯦ ꯆꯁ ꯆ ꯄꯔꯣ ꯍꯥꯦ
ꯆꯥꯗꯄꯩ ꯑ ꯂꯩꯕ꯭ꯔꯣ
ꯍꯥꯏꯗꯤ ꯄꯥꯏꯂꯣꯠ
ꯑ ꯑ ꯍꯣꯏ ꯍꯣꯏ ꯄꯥꯏꯂꯣꯁꯨ ꯌꯥꯝ ꯐꯕꯅꯦ
ꯆꯥꯛ ꯆꯄꯣꯡꯁꯤ
ꯄꯁꯤ ꯁꯥꯠ ꯁꯥꯇꯠ
ꯀꯩꯒꯤ
ꯀꯁꯤ ꯇ ꯍꯧꯗ ꯑꯗꯨ ꯑꯣ ꯍꯒ ꯄ ꯍꯦꯡꯗꯤꯀ
ꯎꯝ ꯆꯞ ꯃꯥꯟꯅꯩꯗ ꯑꯩꯁꯨ ꯊ ꯏ ꯄꯨꯔꯤꯣ
ꯑꯜ ꯐꯨꯠꯕꯣꯜ ꯌꯦꯡꯦ ꯍꯦ
ꯑꯥ
ꯆꯪꯒꯦ
ꯉꯁꯥꯏ ꯑꯌꯨꯛ ꯌꯦꯡꯉꯦ ꯄꯨꯡ ꯇꯔꯨꯛ ꯃꯈꯥꯏꯒꯤꯗꯅꯦ ꯁꯤꯒꯤ
ꯑ ꯑ ꯀꯅꯥꯅ ꯍꯧꯖꯤꯛ ꯐꯔꯤꯕ꯭ꯔꯣ
ꯅꯤꯁꯤ ꯀꯥꯈꯦ
ꯀꯥꯈ꯭ꯔꯦꯕ
ꯑꯥꯎ ꯃꯤꯁꯤ ꯉꯝꯃꯦ ꯐꯗꯜ ꯁꯅꯔꯅꯤ ꯃꯣꯏꯁꯦ
ꯑ ꯑꯁ ꯌꯥꯝꯝꯐꯥꯏꯍꯦ
ꯃ ꯁꯤꯅ ꯑꯗꯨꯝ ꯅꯩꯌꯦꯅꯦ ꯀꯩꯅꯣ ꯀꯥꯟꯗꯦ
ꯔꯅꯦ ꯗꯣꯗꯣ ꯁꯤꯈ꯭ꯔꯕ꯭ꯔꯣ
ꯁꯤꯤꯈꯦ ꯑ
ꯑ ꯍꯣ ꯅꯪꯁꯤꯤꯈ꯭ꯔꯦꯗ
ꯑꯝ
ꯍꯣꯏꯗ ꯀ꯭ꯔꯔꯤꯁ ꯅꯠꯇꯦꯗ ꯃꯤ ꯌꯥꯝꯅ ꯑꯗꯨꯝ ꯉꯝꯒꯦ ꯍꯥꯏꯕꯗꯤ ꯅꯠꯇꯦꯗꯅꯀꯣ ꯃꯤ ꯑꯃ ꯅꯠꯇ꯭ꯔꯁꯨ ꯑꯃꯗꯤ ꯁꯣꯏꯗꯅ ꯁꯤꯅꯤꯕ
ꯗꯣꯅꯦꯁꯤꯅꯤ ꯃꯊꯪꯗꯁ ꯏꯁꯄꯦꯟ ꯚꯔꯁꯦꯁ ꯐ꯭ꯔꯥꯟꯁ ꯂꯩꯔꯦ ꯗꯦꯠ ꯐꯤꯞꯇꯤꯟꯗ ꯐꯖꯔꯗꯅꯤ ꯆꯅꯤ ꯆ ꯂꯩ꯭ꯂꯁꯦ
ꯅꯣ ꯅꯩꯣ
ꯕꯤꯠꯅꯤꯅꯦ ꯋꯥꯔꯜ ꯀꯞꯅꯤ ꯄꯥꯛ ꯂꯥꯛꯇꯕꯅꯤꯅ ꯌꯦꯡꯅꯔꯤꯅꯤ
ꯑꯩꯈꯣꯏꯗꯤ ꯀꯌꯥ ꯏꯟꯇꯔꯦꯁꯁꯨ ꯌꯥꯎꯗꯦꯅ ꯑꯗꯨꯒꯤ ꯌꯦꯉ ꯉꯁꯨ ꯇꯅꯤꯡ
ꯑꯥ
ꯏꯟꯇꯔꯦꯁ ꯌꯧꯔꯗꯤ ꯐ ꯌꯦꯡꯒꯗꯕꯅꯦ
ꯐꯨꯠꯕꯣꯜ ꯁꯥꯟꯅꯕꯅꯤꯅ ꯏꯟꯇꯔꯦꯁꯇꯤ ꯌꯥꯎꯋꯤ ꯐꯨꯠꯕꯣꯜ
ꯀꯔꯤ ꯀꯔꯤ ꯒꯦꯝ ꯏꯟꯇꯔꯦꯁ ꯌꯎꯕ꯭ꯔꯥ ꯅꯪꯁꯦ
ꯐꯨꯠꯕꯣꯜ ꯚꯣꯂꯤꯕꯣꯜ
ꯑꯥ ꯑꯇꯣꯞꯄꯗꯤ ꯀ꯭ꯔꯤꯛꯀꯦꯠꯀꯨꯝꯅꯤ ꯌꯥꯎꯗ꯭ꯔꯣ
ꯑꯁ ꯀꯦꯀꯤꯦꯗꯤ ꯏ ꯦꯁ ꯀ ꯂꯩ
ꯑ ꯍꯣꯏꯗ ꯀꯀꯦꯠꯗꯤ ꯅꯨꯄꯤꯤꯒꯒꯦꯟꯗ
ꯍꯦ ꯅꯨꯄꯤꯁꯨ ꯑꯗꯨꯝ ꯁꯥꯟꯅꯩ ꯏꯁꯄꯣꯔꯠꯁꯦꯁ ꯃꯩꯇꯩ ꯍꯥꯏꯗꯤ ꯇꯝꯄꯥꯛꯇ ꯂꯩꯔꯤꯁꯦ ꯅꯨꯄꯤꯁꯤꯡꯅ ꯏꯁꯄꯣꯔꯠꯇ ꯏꯇꯦꯁ ꯌꯥꯝ ꯌꯥꯎꯋꯦꯅꯦ
ꯑꯥ ꯍꯣꯏ
ꯈꯪ ꯇ ꯈꯪꯗꯦ ꯀꯩ ꯀꯩꯅꯣꯉꯣ
ꯎꯝ
ꯏꯂꯁꯇꯤꯛ ꯕꯣꯛꯁꯤꯡ ꯑꯗꯨꯗ ꯌꯥꯝꯅ ꯌꯥꯎꯋꯤ ꯁꯤ ꯁ꯭ꯋꯥꯏꯗ ꯂꯩꯕ ꯃꯤꯁꯤꯡꯅꯤ
ꯎꯝ ꯎꯝ ꯑꯗꯨꯅꯤ ꯑꯗꯣ ꯅꯪ ꯁꯥꯏꯟꯁꯔꯥ ꯑꯥꯔꯠꯁꯔ
ꯁꯥꯏꯟꯁꯅꯦ
ꯑ ꯆꯥꯏꯖ ꯅꯄꯥꯏ ꯂꯅꯤꯀꯣ
ꯈꯪꯗꯦ
ꯕ ꯁꯥꯏꯟꯁ ꯂꯕ ꯅꯄꯥꯏ ꯑ ꯄꯥꯏꯂꯗꯤ ꯐꯥꯏ ꯍꯥꯏ
ꯑꯗꯨ ꯑꯥꯔꯁ ꯂꯧꯔꯁꯨ ꯑ ꯀꯔꯤꯁꯨ ꯀꯥꯏꯕ ꯂꯩꯇꯦꯗ ꯑ ꯃꯤꯅ ꯍꯥꯏꯕ ꯍꯥꯏꯕ ꯋꯥꯅꯤꯗ
ꯑꯦ ꯊꯃꯒ ꯊꯪꯅꯤ
ꯑ ꯑꯣꯖꯥꯅ ꯂꯥꯏꯔꯤꯛ ꯇꯥꯃꯣ ꯑꯩꯈꯣꯏꯗꯤ ꯍꯧꯖꯤꯛꯇꯤ ꯃꯇꯝ ꯍꯦꯟꯈ꯭ꯔꯦ
ꯎꯝ ꯂꯥꯏꯔꯤꯛ ꯈꯪꯅ ꯃꯤ ꯑꯣꯏꯗꯦꯔ ꯏꯁꯃꯥꯔꯠ ꯑꯣꯏꯔꯗꯤ ꯌꯥꯔꯒꯦꯅ
ꯑꯗꯣ ꯁ꯭ꯃꯥꯠ ꯑꯣꯏꯅ ꯂꯩꯔꯤꯁꯤꯗꯤ ꯍꯧꯖꯤꯛ
ꯍꯥ ꯍꯥ
ꯑꯖꯩꯅ ꯏꯁꯃꯥꯔꯠ ꯌꯥꯝ ꯂꯩꯔꯒ ꯄꯩꯁꯥ ꯇꯥꯟꯅꯉꯥꯏ ꯂꯩꯔꯁꯤꯗꯤ
ꯏꯁꯃꯥꯔꯠ ꯑꯣꯏꯗꯦꯅꯦ ꯁꯤꯗꯤ ꯇꯥꯏꯝ ꯄꯥꯁ